ꯍꯜꯂꯣ
ꯍꯜꯂꯣ ꯇꯥꯕꯔꯣ ꯆꯦ
ꯇꯥꯔꯦ ꯇꯥꯔꯦ
ꯁꯦꯡꯒ ꯑꯗꯨꯝ ꯇꯥꯕ꯭ꯔꯥ
ꯑꯥ ꯀꯗꯧꯔꯝꯃꯤꯅꯣ
ꯑꯩ ꯆꯥꯛ ꯇꯣꯛꯄꯗ ꯉꯥꯏꯔꯤ
ꯀꯔꯤ ꯃꯊꯦꯟ ꯆꯔꯕ
ꯑꯩꯈꯣꯏꯒꯤ ꯀꯁꯤ ꯀꯣꯛ ꯀꯩꯅꯣ ꯑꯣ ꯀꯩꯅꯣ ꯉꯥꯜꯂꯛꯑꯒ ꯈꯥꯃꯦꯟꯒ ꯑꯂꯨꯒ ꯇꯧꯔ ꯃꯦꯠꯂꯒꯥ ꯇꯣꯛ ꯑꯥ
ꯑꯣ ꯑꯩꯁꯨ ꯏꯔꯣꯟꯝꯕ ꯇꯥꯏ ꯑꯩꯁꯨ ꯏꯔꯣꯟꯝꯕ ꯁꯣꯏꯖꯟ ꯏꯔꯣꯟꯕ
ꯍꯥꯎꯔꯦ
ꯍꯥꯎꯔꯦ ꯔꯦꯕꯤꯁ ꯔꯦꯕꯤꯁ ꯚꯦꯁꯤꯟ ꯀꯥꯞꯄꯒꯤ ꯉꯔꯥꯡ ꯂꯣꯏꯕꯅꯦꯕ ꯑꯩꯗꯣ ꯑꯗ ꯑꯁꯤꯟꯕꯥ ꯑꯁꯤꯟꯕ ꯆꯥꯒꯤꯅꯨ ꯍꯥꯏꯕꯅꯦꯕ ꯅꯨꯃꯤꯠ ꯃꯔꯤꯅꯤ ꯀꯥꯞꯄꯣ ꯍꯥꯏꯕ ꯑꯗꯨꯒ ꯍꯨꯝꯃꯤ ꯑꯣꯒꯔꯦ ꯀꯣ ꯃꯔꯤꯅꯤꯗꯨꯗꯤ ꯌꯥꯝ ꯊꯥꯞꯅ ꯊꯥꯏꯕ ꯗꯦꯠ ꯇ꯭ꯋꯦꯟꯇꯤ ꯑꯩꯠꯇꯅ ꯑꯗꯣ ꯉꯔꯥꯡ ꯂꯣꯏꯈ꯭ꯔꯅꯤꯟ ꯉ ꯁꯤꯜꯁ ꯖꯤꯟꯁꯦ ꯆꯥꯅꯤꯡ ꯆꯥꯅꯤꯡ ꯂꯩꯕ ꯑꯩꯁꯦ ꯈꯥꯡꯉꯤ ꯉꯔꯥꯡ ꯑꯍꯨꯝ ꯁꯨꯈ꯭ꯔꯗꯤ ꯑꯩ ꯃꯔꯛꯠ ꯉꯁꯤ ꯆꯥꯔꯦ ꯆꯥꯊꯣꯛꯄꯅꯦ
ꯀꯤ ꯍꯤꯗꯥꯛ ꯀꯞꯤꯗꯨ ꯍꯨꯏꯅ ꯈꯣꯠ ꯄꯤꯔꯛꯑꯗꯣꯏꯅꯣ
ꯑꯩꯈꯣꯏ ꯁꯤꯒꯤ ꯍꯣꯁꯇꯦꯜꯒꯤ ꯍꯧꯗꯣꯡ ꯑꯃ ꯂꯩꯌꯦ ꯃꯁꯛ ꯐꯖꯕꯤ ꯅꯨꯡꯁꯤꯕꯤ ꯑꯃ ꯉꯁꯪ ꯉꯥꯡꯕꯤ ꯀꯦꯁꯟꯕꯤ ꯌꯥꯝ ꯍꯩꯕ ꯋꯥꯏꯜꯗꯤ ꯑꯣꯏꯕ ꯃꯥꯁꯦ ꯍꯣꯁꯇꯦꯂ ꯑꯃꯗ ꯎꯝ ꯅꯠꯇꯦ ꯆꯤꯛꯏꯕ
ꯑ ꯀꯩꯩ ꯀꯩꯗꯧꯔꯨꯒꯗꯗꯤꯦ
ꯀꯦꯠꯁꯟꯅꯕ ꯃꯥꯜꯁꯦ ꯌꯥꯝ ꯀꯦꯠꯁꯟꯅꯁꯤꯗ ꯑꯩꯅ ꯍꯜꯂꯛꯄꯁꯤꯗ ꯃꯥꯒ ꯑꯗꯨꯝ ꯍꯥꯏꯗꯤ ꯅꯥꯟꯕꯤꯗꯅ ꯈꯣꯠꯄꯤꯗꯅ ꯇꯧꯋꯦꯕ ꯑꯩꯅ ꯌꯥꯪꯀꯤ ꯆꯦꯛꯑꯕ ꯃꯥꯁꯦ ꯑꯗꯨꯒ ꯃꯥꯁꯦ ꯃꯆꯦ ꯃꯁꯦ ꯇꯨꯝ ꯇꯨꯝ ꯂꯩꯕꯁꯤꯗ ꯃꯁꯥ ꯍꯗꯣꯡ ꯌꯥꯝ ꯅꯥꯅꯩꯗꯅ
ꯑꯣ
ꯅꯥꯔꯕꯅꯦꯇꯥ ꯃꯥꯅ ꯏꯎ ꯌꯥꯎ ꯈꯣꯡꯉꯦ ꯑꯩꯁꯦ ꯑꯗꯨꯝ ꯅꯥꯟꯕ ꯑꯗ ꯃꯀꯣꯛꯅ ꯏꯜꯂꯛꯄꯤꯗꯣ ꯅꯜꯨ ꯋꯥꯅ ꯏꯂꯦ ꯃꯥꯁꯦ ꯃ ꯍꯣꯟ ꯑꯩꯉꯣꯟꯗ ꯑꯩꯗꯤ ꯑꯗꯨꯝ ꯅꯟꯕꯤꯔꯦꯕ ꯆꯥꯟꯕꯦ ꯍꯔꯥꯎꯑꯣꯕ ꯀꯩ ꯕꯣꯏ ꯑꯃ ꯂꯩꯕꯅꯦꯕ ꯍꯧꯪꯗꯣꯡꯒꯤ ꯃꯈꯨꯠ ꯑꯅꯤ ꯃꯈꯣꯡ ꯑꯅꯤꯅ ꯀꯣꯟꯁꯤꯜꯂꯒ ꯀꯛꯧ ꯆꯤꯛꯄꯤ ꯑꯃ ꯍꯥꯏꯗꯤ ꯌꯥꯝ ꯀꯟꯅꯗꯤ ꯆꯤꯠꯇꯕꯤ ꯃꯥꯅ ꯍꯩꯇ꯭ꯔꯦꯗꯅ ꯍꯥꯏꯗꯤ ꯋꯥꯔꯅꯤꯅ ꯃꯥꯗꯤ ꯃꯌꯥꯗꯣ ꯐꯥꯕ ꯉꯝꯗꯕꯗꯣ ꯑꯗꯨꯅ ꯃꯥꯒꯤ ꯍꯨꯌꯥꯒꯤ ꯑ ꯊꯧꯕ ꯁꯔꯨꯛꯇꯨꯅ ꯍꯥꯏꯗꯤ ꯈꯨꯠ ꯀ ꯑꯊꯣꯠꯄꯁꯦ ꯈꯨꯕꯤꯒꯤ ꯃꯄꯥꯁꯤꯁꯨꯊꯠꯣ ꯉꯥꯎꯋꯤꯗꯅ ꯁꯤꯗ ꯀꯛꯂꯥꯎ ꯆꯪꯈ꯭ꯔꯕ ꯍꯥꯏꯗꯤ ꯍꯨꯕꯥꯠꯂꯒ ꯑꯗꯩꯗꯤ ꯏꯁꯨ ꯊꯣꯛꯑꯒ ꯀꯤꯒ ꯍꯥꯏꯕ ꯍꯧꯖꯤꯛ ꯏꯁꯦ ꯔꯦꯕꯤꯁꯅ ꯍꯥꯏꯔꯒꯁꯨ ꯃꯌꯥꯝ ꯁꯤꯟꯅꯗ꯭ꯔꯅꯦ
ꯍ
ꯑꯗꯩꯗꯤ ꯍꯧꯗꯣꯡꯁꯤꯁꯨ ꯌꯥꯝ ꯋꯥꯏꯜ ꯑꯣꯏꯕ ꯍꯧꯗꯣꯡꯉꯦꯕ ꯑ ꯍꯩꯗꯥꯛ ꯀꯥꯞꯊꯣꯛꯇꯅ ꯇꯧꯕ ꯍꯧꯗꯣꯛ ꯑꯝꯇ ꯅꯠꯇꯦꯕ ꯑꯗꯨꯗꯩ ꯀꯤꯗꯅ ꯑꯗꯨꯝ ꯈꯨꯗꯛꯇ ꯆꯠꯂ ꯀꯥꯞꯄꯨꯔꯦ ꯑꯍꯥꯟꯕ ꯀꯥꯞꯄꯗꯗꯤ ꯁꯤꯒꯤ ꯍꯦꯜꯊ ꯁꯦꯟꯇꯔ ꯀꯛꯋꯥꯒꯤ ꯍꯔ ꯁꯦꯟꯇꯔꯗ ꯆꯠꯂꯦꯕꯀꯣ
ꯎꯝ
ꯑꯗꯨ ꯇ ꯇꯥꯟꯅꯁ ꯀꯥꯞꯄꯦ ꯑꯗ ꯔꯦꯕꯤ ꯕꯦꯛꯁꯤꯟꯗꯣ ꯀꯥꯞꯄꯦ ꯑꯗꯨ ꯇꯥꯟꯅꯁꯦ ꯅꯨꯃꯤꯠ ꯅꯤꯅꯤ ꯍꯨꯝꯅꯤ ꯅꯨꯃꯤꯠ ꯃꯔꯤ ꯃꯉꯥꯅꯤ ꯍꯦꯟꯐꯧ ꯂꯥꯛꯑꯦ ꯅꯥꯏ ꯍꯥꯏꯕꯗꯤ ꯇꯥꯅꯁꯦ ꯊꯨꯟꯗꯥ ꯅꯤꯡꯖꯣꯡꯗ ꯑꯗꯨꯒ ꯔꯦꯁ ꯕꯁꯤꯤꯟꯗꯣ
ꯍꯥꯥ
ꯑꯗꯨꯗꯨꯅ ꯄꯥꯝꯕꯣꯝ ꯑꯅꯤꯁꯤꯗ ꯑꯅꯤ ꯀꯥꯞꯇꯦꯕ ꯄꯥꯝꯕꯣꯝ ꯑꯅꯤꯃꯨꯛ ꯀꯥꯞꯇꯦꯕ
ꯍꯣꯏ ꯃꯥꯏ ꯉꯃꯔ ꯑꯣꯏ ꯊꯁꯤꯗ ꯀꯥ ꯄꯀꯤ
ꯍ ꯑꯗꯨꯕꯗꯤ ꯀꯥ ꯀꯤ ꯀꯤꯅ ꯀꯥꯞꯄꯤꯅꯦ ꯑꯗꯨꯒ ꯍ ꯃꯥꯅꯤ ꯀꯄ ꯑꯩ ꯂꯨꯄꯥ ꯆꯥꯝꯉꯥꯃꯨꯛ ꯇꯤꯡꯉꯦꯕꯀꯣ ꯑꯍꯥꯟꯕ ꯀꯥꯞꯄꯗ ꯍꯤꯗꯥꯛꯇꯈꯣꯏꯅ ꯂꯩꯖꯔꯦꯕ ꯑꯕ ꯑꯗꯨꯗꯩꯗꯤ ꯖꯦꯅꯤꯁ ꯐ꯭ꯔꯤꯗ ꯀꯥꯞꯄꯦ ꯍꯥꯏꯕ
ꯑꯣ
ꯑꯖꯥꯏ ꯑꯩꯁꯦ ꯗꯣꯛꯇꯔꯒꯤ ꯆꯦ ꯑꯗꯨ ꯄꯨꯔ ꯆꯠꯂꯦ
ꯎꯝ
ꯑꯗꯨꯒ ꯃꯣꯏ ꯗꯣꯛꯇꯔꯗꯨꯗ ꯍꯥꯏꯔꯦ ꯑꯩ ꯁꯨꯃꯥꯏꯅ ꯑꯍꯥꯟꯕꯗꯗꯤ ꯃꯅꯥꯛ ꯅꯛꯄ ꯍꯦꯜ ꯁꯦꯟꯇꯔ ꯑꯃꯗ ꯀꯥꯞꯄꯨꯔꯦ ꯈꯣꯠꯂꯨꯔꯦ ꯃꯈꯥ ꯇꯥꯕꯁꯤꯗ ꯀꯥꯞꯆꯒꯦꯅ ꯑꯗꯩꯗꯤ ꯃꯣꯏꯅ ꯌꯥꯔꯤ ꯑꯦ
ꯍꯟ
ꯀꯥꯞꯄꯁꯦꯅ ꯅꯨꯃꯤꯠ ꯑꯍꯨꯝ ꯃꯔꯤꯗ ꯀꯥꯞꯊꯣꯛ ꯍꯥꯏꯕꯁꯦ ꯑꯍꯨꯝ ꯑꯅꯤꯃꯛꯇꯤ ꯀꯩꯅꯣꯗ ꯖꯦꯅꯤꯝꯁꯇ ꯀꯥꯞꯄꯦ ꯐ꯭ꯔꯤꯗ ꯑꯗꯨꯒ ꯑꯀꯣꯟꯕꯁꯦ ꯀꯥꯞꯇ꯭ꯔꯁꯨ ꯌꯥꯏ ꯍꯥꯏꯕꯀꯣ ꯀꯣ ꯍꯣꯡꯗꯣꯡꯗꯣ ꯀꯩꯁꯨ ꯇꯧꯗ꯭ꯔꯗꯤ ꯁꯤꯕ ꯅꯥꯕ ꯊꯣꯛ ꯈꯤꯗꯔ꯭ꯗꯤ ꯑ ꯑꯗꯨꯃꯥꯏꯅ ꯈꯜꯂꯦ ꯈꯪꯗꯦ ꯑꯁꯛꯀ ꯄꯥꯝꯕꯣꯞ ꯑꯅꯤ ꯄꯥꯝꯕꯣꯞ ꯆꯠ ꯈꯨꯗꯤꯡꯒꯤ ꯀꯥꯄ ꯀ ꯗꯣꯏꯅꯤ
ꯑꯁ ꯍꯧꯗꯣꯡ ꯀꯩꯝ ꯇꯧꯗꯕ ꯅꯠꯇ꯭ꯔꯣ
ꯍꯧꯗꯣꯡ ꯍꯧꯖꯤꯛ ꯐꯥꯎꯗꯤ ꯀꯩꯁꯨꯝ ꯇꯧꯗꯦ ꯀꯨꯃꯥꯏꯅ ꯇꯧꯕꯅꯣ ꯈꯪꯗꯦ ꯑꯗꯣ ꯑꯩꯁꯨ ꯑꯃꯨꯛꯁꯨ ꯈꯜꯂꯦ ꯃꯁꯤꯡ ꯑꯗꯣ ꯑꯍꯨꯝ ꯀꯥꯞꯊꯣꯛꯈ꯭ꯔꯗꯤ ꯌꯥꯔꯦ ꯍꯥꯏꯕꯀꯣ ꯀꯣ ꯑꯍꯨꯝ ꯂꯥꯛ ꯑꯗꯣ ꯑꯩꯅ ꯃꯔꯤꯛ ꯑꯗꯣ ꯍꯧꯗꯣꯡ ꯍꯨꯏꯒ ꯍꯧꯗꯣꯡꯒꯁꯦ
ꯍꯣꯏ
ꯍꯧꯗꯣꯡꯅ ꯍꯦꯟꯁꯊꯤ
ꯍꯧꯗꯣꯡꯅ ꯍꯦꯟ ꯁꯥꯊꯤ ꯍꯥꯏꯌꯦ
ꯎꯝ ꯃꯍꯨ ꯄꯥꯟꯕꯁꯦ ꯍꯧꯗꯣꯡ ꯅ ꯍꯦꯜꯂꯦ ꯍꯥꯏꯕ ꯍꯨꯏꯅ ꯆꯤꯛ ꯐꯕꯗꯤ ꯈꯔ ꯐꯩ ꯍꯧꯗꯣꯡꯅ ꯆꯤꯛ ꯆꯤꯛꯄ ꯁꯤꯅꯦ ꯌꯥꯝ ꯐꯠꯇ꯭ꯔꯤ
ꯀꯥꯊꯣꯞ ꯎꯗ ꯑꯗꯨꯗꯤ ꯏꯁꯥꯗ ꯏꯃꯣꯟ ꯁꯤꯡꯖꯅꯕ ꯃꯔꯤꯔꯛ
ꯑꯁ ꯍꯦꯛ ꯆꯤꯛꯈꯤꯕꯩꯗꯣ ꯈꯪꯉꯕ ꯑꯩꯈꯣꯏ ꯕꯤ ꯀꯔꯦꯗꯥ ꯀꯥꯎ ꯇꯔꯦ ꯑꯗꯨ ꯂ ꯉꯥꯡꯅ ꯂꯩꯕꯗ ꯈꯨꯠꯁꯦ ꯅꯪꯕꯨ ꯆꯤꯛꯂꯥꯛꯑꯣ ꯁꯤꯊꯔꯛꯄꯅꯤ ꯈꯨꯠ ꯍꯥꯏꯗꯤ ꯈꯨꯗꯥꯡꯒꯤ ꯍꯥꯏꯗꯤ ꯈꯨꯠ ꯈꯨꯠꯇ ꯆꯤꯛꯄꯅꯤꯗꯅ ꯑꯈꯣꯏꯒꯤ ꯈꯨꯖꯦꯡꯒꯤ ꯑꯃ ꯁꯨꯃꯥꯏꯅ ꯊꯦꯛꯆꯟꯕ ꯌꯥꯕ ꯀꯩ ꯍꯥꯏꯗꯦꯅꯣ ꯈꯨꯅꯤꯡ ꯂꯩꯕꯩꯗꯣ ꯑꯥ ꯈꯨꯅꯤꯡ ꯈꯨꯨꯔꯀꯤꯤ ꯈꯨꯅꯤꯡ ꯂꯩꯕꯩꯗꯣ ꯃꯄꯥꯗꯣ ꯑꯗꯨ ꯊꯦꯛꯁꯟꯕꯒꯤ ꯏꯕ ꯃꯄꯥꯗꯣ ꯑꯗꯨꯐꯧꯁꯦ ꯌꯥꯕꯧ ꯆ ꯆꯤꯛ ꯆꯤꯛ ꯆꯤꯛ ꯆꯤꯛ ꯆꯤꯛ ꯆꯤꯛ ꯆꯤꯛ ꯆꯤꯛꯥꯒ ꯍꯦꯛꯇ ꯑꯩꯅ ꯁꯤꯊꯕꯁꯦ ꯁꯤꯊꯁꯦ ꯑꯩꯅ ꯈꯨꯗꯛꯇ ꯆꯠꯂꯒ ꯀꯥꯞꯍꯧꯕꯒꯤ ꯋꯥꯈꯜꯁꯦ ꯅꯥꯔꯁꯨ ꯁꯤꯔꯁꯨ ꯋꯥꯈꯜꯗ ꯅꯨꯡꯉꯥꯏꯕ ꯗꯣ ꯑꯣꯌꯦꯕꯝꯕ ꯆ ꯆꯤꯂꯑꯣ ꯈꯨꯗꯥꯡ ꯁꯤꯊꯔꯛꯄꯗꯨꯗꯗꯤ ꯑꯦ ꯍꯉꯣꯟꯅ ꯆꯤꯄ ꯍꯪꯗꯣꯡꯅꯁꯤꯅꯝ ꯆꯠꯈꯦ
ꯃꯪ ꯃꯊꯪ ꯄꯥꯈꯠꯄ꯭ꯔꯥ
ꯑꯁ ꯐꯥ ꯈꯜꯦ ꯏ ꯀꯁ ꯀꯕꯨꯗ ꯃꯗꯅꯤꯕ ꯍꯝꯕ ꯌꯥꯝ ꯁꯤꯡꯉꯦ ꯍꯥꯏꯕ ꯋꯥ ꯂꯣꯏꯖꯔꯁꯨ ꯈꯪꯉꯕ ꯃꯁꯛꯇꯨ ꯅꯪ ꯍꯦꯛ ꯎꯕꯒꯀꯣ ꯐꯖ ꯅꯨꯡꯁꯤ ꯗꯦ ꯑꯩ ꯍꯪꯗꯣꯡ ꯍꯥꯏꯅꯗꯤ ꯍꯥꯏꯔꯣꯏꯕ ꯍꯣꯏ ꯑꯣꯔꯦꯟꯖ ꯎꯝ ꯎꯝ ꯎꯝ ꯑꯣꯔꯦꯟ ꯆꯨ ꯑꯣꯏ ꯀꯩ ꯑꯣꯏ ꯇꯧꯔꯒ ꯑꯃꯅꯗꯥꯏꯅꯦ ꯑꯗꯩꯗ ꯍꯪ ꯅ ꯆꯠ ꯊꯤꯕ ꯍꯣꯡꯗꯣꯡ ꯑꯣꯏꯗꯤꯨ ꯐꯕ ꯑꯗꯦ ꯅꯪ ꯇꯥꯏꯝ ꯍ ꯍꯥꯏꯖꯗ ꯕ ꯅꯪꯖꯦ ꯁꯤꯖ ꯀꯦꯁꯂ ꯀ ꯂꯩ ꯂꯩꯅꯦꯕ ꯌꯥ ꯐꯗꯔꯛꯀꯦ ꯌꯥꯝ ꯍꯩꯒ ꯑꯃ ꯆꯪꯗꯣꯡꯁꯦ ꯈꯪꯉꯕ ꯑꯗꯨꯝ ꯑꯩꯒ ꯑꯗꯨꯝ ꯁꯥꯟꯅꯔꯤꯅꯦꯕ ꯈꯪꯕ ꯑꯗꯨ ꯅꯨꯃꯤꯠꯇꯗꯤ ꯑꯗ ꯑꯩꯅ ꯚꯦꯛꯁꯤꯟ ꯀꯥꯞꯄ ꯍꯜꯂꯛꯑꯦ ꯑꯗꯨꯒ ꯃꯥꯅ ꯈꯪꯉꯕ ꯉꯌꯥꯥꯎ ꯉꯌꯥꯥꯎ ꯑꯃꯨꯛ ꯇꯧꯔꯛꯏꯕ ꯑꯩꯉꯣꯟꯗ ꯑꯖꯔꯥꯛ ꯈꯣꯡꯕꯤꯔꯛꯑꯅꯨ ꯅꯪꯒ ꯑꯩ ꯈꯟꯅꯔꯦ ꯅꯪꯒꯇꯤꯟ ꯅꯔꯨꯕ ꯁꯥꯇꯤꯡꯦꯅ ꯑ ꯇꯧꯗꯨꯗ ꯎꯕꯗ ꯑꯗꯨꯝ ꯄꯥꯏꯅꯤꯡꯕꯗꯣ ꯑꯣꯏꯌꯦꯕ ꯃꯥꯁꯦ
ꯍ ꯍꯣ ꯆꯥꯛ ꯑꯗꯨꯝ ꯆꯤꯂꯩꯅ ꯊꯥꯕꯤꯕ꯭ꯔꯥꯗꯣ
ꯊꯥꯕꯤꯒ ꯑꯗꯩꯗꯤ ꯑꯩꯣꯏꯒꯤ ꯑꯩꯈꯣꯏ ꯍꯨꯟꯇꯣꯛꯄ ꯈꯣꯠꯄꯁꯦ ꯆꯥꯛꯄꯣ ꯑꯣꯒ ꯑꯗꯨ ꯃꯣꯏ ꯑꯗꯨꯝ ꯀꯣꯏꯆꯠ ꯆꯠꯂ ꯆꯥꯕꯅꯤꯅ ꯁꯤ ꯃꯣꯏꯁꯤꯗꯤ ꯄꯨ ꯍꯣꯁꯇꯦꯜ ꯁꯤꯟ ꯊꯨꯝꯈꯩ ꯆꯠꯄꯅꯦꯕ
ꯎꯝ ꯁꯤ ꯍꯣꯁꯇꯦꯜ ꯅꯝꯕꯔ ꯀꯌꯥ ꯂꯩꯔꯤꯅꯣ
ꯐꯠꯇ ꯃꯅꯨꯡ ꯆꯪꯁꯤꯦꯜꯂ ꯂꯩꯕꯗꯣ
ꯁꯤ ꯅꯝꯕꯔ ꯐꯥꯏꯚꯁ ꯃꯅꯨꯡ ꯀꯏꯅ ꯂꯩꯕ꯭ꯔꯥ
ꯎꯝ ꯃꯅꯤꯄꯨꯔ ꯗꯤꯄꯥꯔꯠꯃꯦꯟ ꯂꯩꯔꯦꯗꯅ ꯎꯝ ꯑ ꯆꯪꯈꯤꯕꯗꯣ ꯑꯩꯉꯣꯟꯗꯨꯗ ꯎꯝ ꯊꯣꯛꯂꯛꯄꯗ ꯑꯗꯨꯗꯒꯤꯅ ꯇꯧꯊꯣꯛꯄꯗꯤ ꯏꯃꯩ ꯋꯥꯒꯖꯅꯤꯗ ꯎꯝ ꯋꯥꯏꯑꯦꯕ ꯑꯗꯨꯗ ꯒꯦꯠ ꯄꯨꯧꯊꯣꯛꯄꯗꯗꯤ ꯃꯤꯅꯤꯠ ꯌꯥꯝꯗ꯭ꯔꯕꯗ ꯃꯤꯅꯤꯠ ꯀꯨꯟꯃꯨꯛꯇꯤ ꯑꯗꯨꯝ ꯆꯪꯉꯦꯕ ꯑꯗ ꯊꯅꯦ ꯆ ꯂꯒꯅ ꯃ ꯄꯨꯠꯇ꯭ꯔ ꯋꯥ ꯇ ꯏꯃ
ꯎꯝ ꯆꯦꯅꯦꯗ ꯍꯣꯁꯇꯦꯜꯗ ꯃꯤ ꯑꯃꯇꯪ ꯂꯩꯔꯣ ꯅꯈꯣꯏ ꯀꯥꯑꯝ ꯇꯕ
ꯁꯤꯡꯒꯜ ꯔꯨꯝꯗ ꯂꯩꯕ ꯑꯩꯗꯣ ꯍꯧꯖꯤꯛꯁꯦ ꯍꯧꯗꯣꯡꯁꯦ ꯅꯨꯄꯤ ꯑꯩꯈꯣꯏꯗꯗꯤ ꯌꯥꯝ ꯂꯣꯏꯅ ꯅꯣꯏꯌꯦ ꯍꯧꯗꯣꯡ ꯃꯍ ꯍꯧꯗꯣꯡ ꯃꯍꯩ ꯑꯉꯥꯡ ꯑꯣꯏ ꯉꯝꯗꯕꯁꯦ ꯍꯧꯗꯣꯡ ꯃꯍꯤ ꯆꯪꯉꯦ ꯈꯣꯠꯂꯦ ꯑꯗꯨꯝ ꯍꯥꯏꯕ ꯍꯝꯕ ꯑꯗꯨꯗ ꯑꯩꯁ ꯍꯧꯗꯣꯡꯁꯦ ꯂꯣꯏꯅꯗꯤ ꯀꯗꯤꯩ ꯑꯗꯨꯝ ꯃꯉꯥꯡꯁꯦ ꯑꯣꯏꯕ ꯁꯣꯡ ꯉꯝꯗꯕꯗꯣ ꯃꯍꯤꯛꯇꯨꯅ ꯆꯥꯊꯣꯛꯄꯗꯣ ꯑꯗꯨꯃꯥꯏꯅ ꯑꯣꯏꯌꯦꯕ ꯎꯝ
ꯑꯩꯈꯣꯏ ꯍꯧꯗꯣꯡ ꯂꯩꯕꯨꯗꯤ ꯂꯩꯌꯦꯕ ꯌꯥ ꯌꯥꯝ ꯑꯀ ꯅꯛꯅ ꯑꯗꯨꯃꯥꯏꯅꯃꯛ
ꯑꯗꯩ ꯉꯍꯥꯛ ꯑꯩꯗꯤ ꯇꯧꯒꯜꯂꯦꯕ ꯍꯪꯗꯣꯡ ꯍꯖꯤꯛꯁꯦ ꯌꯥꯝ ꯅꯨꯡꯁꯤꯒꯜꯂꯦꯕ ꯁꯥ ꯍꯥꯏꯕ ꯁꯥꯁꯦ ꯌꯥꯝ ꯅꯨꯡꯁꯤꯒꯟꯕ ꯃꯤꯗꯣ ꯑꯣꯏꯌꯦꯕ ꯑꯩꯈꯣꯏꯁꯦ ꯑꯥ ꯍꯪꯗꯣꯡꯁꯨ ꯇꯧꯋꯦꯕꯀꯣ ꯑꯗꯣ ꯑꯗꯨꯃꯛꯅ ꯍꯣꯏꯅ ꯉꯥꯏꯍꯥꯛ ꯅꯥꯝꯕꯗ ꯆꯪꯒꯗꯕ ꯅꯠꯇꯦꯕ ꯇꯃꯤꯟꯅꯗ ꯍꯤꯡꯃꯤꯟꯅꯗꯅ ꯑꯃ ꯂꯩꯗꯅ ꯃꯤꯁꯦ ꯂꯩꯌꯦꯕ ꯁꯤꯦ ꯂꯩꯇꯕ ꯃꯥꯁꯦ ꯄꯔꯥ ꯃꯥꯏ ꯐꯕꯨꯡꯗ ꯅꯥꯀꯟꯗ ꯍꯧꯗꯣꯡꯁꯨꯦ ꯇꯨꯝꯍꯜꯂꯦꯕ ꯑꯗꯨꯝ ꯄꯝꯃꯒ ꯅꯥꯜꯂꯒ ꯑꯗꯨꯝ ꯗꯗꯥ ꯗꯗꯥ ꯗꯅ ꯗꯗꯥ ꯗꯗꯥ ꯃꯗꯣꯡꯁꯦ ꯑꯩꯅ ꯉꯛꯑꯦ ꯆꯦꯠꯇꯕ ꯃꯥꯅ ꯐꯔꯨꯀꯣ ꯁꯤꯗꯤ ꯀꯅ ꯍꯥꯏꯅꯦ ꯍꯕ ꯌꯥꯗꯦꯕ ꯗꯣꯛꯇꯔꯅꯁꯨ ꯉꯥꯡꯉꯩ ꯍꯥꯏꯕ ꯃꯥꯁꯦ ꯈꯪꯉꯕ ꯃꯥꯒꯤ ꯑ ꯃꯥꯒꯤ ꯑꯃ ꯃ ꯃ ꯀꯗꯗꯤ ꯃ ꯀ ꯑꯃ ꯑꯄꯣꯝꯕ ꯑꯃ ꯇꯧꯔꯛꯑꯦ ꯍꯥꯏꯕꯀꯣ ꯑꯗꯨꯗꯁꯨ ꯑꯗꯨ ꯌꯦꯡꯕꯗꯁꯨ ꯍꯣꯡꯗꯣꯛ ꯂꯣꯏꯅ ꯀꯩꯅꯣꯁꯦ ꯌꯥꯝ ꯍꯥꯏꯔꯛꯑꯦ ꯍꯥꯏꯕꯅꯤ ꯑꯗꯣ ꯃꯥꯅ ꯉꯝꯗ꯭ꯔꯕ ꯍꯥꯏꯇꯥꯔꯦꯅꯦ ꯍꯪꯗꯣꯡꯁꯦ ꯅꯨꯡꯁꯤꯕ ꯍꯦꯟꯃꯟꯕꯒꯤ ꯅꯣꯄꯥꯛꯄꯤꯗꯈꯩꯗ ꯊꯥ ꯊꯥꯗꯅ ꯍꯪꯉꯕ ꯃꯥꯅ ꯁꯪꯗꯣꯡ ꯁꯦꯕꯥ ꯇꯧꯕꯁꯦ ꯂꯣꯏꯔꯦ ꯍꯥꯕ ꯍꯦꯛ ꯃꯥꯏ ꯐꯕꯨꯡꯁ ꯑꯗꯨꯝ ꯇꯨꯃꯤꯟꯅꯩꯌꯦꯕ ꯃꯥꯁꯦ
ꯍ
ꯑꯩꯗ ꯁꯨꯃꯥꯏꯅ ꯍꯥꯏꯔꯨꯔꯤꯅꯦ ꯑꯩꯗꯤ ꯆꯠꯂꯦꯕ ꯍꯥꯏꯗꯤ ꯀꯤꯕ ꯇꯥꯗ ꯐꯅꯅꯅꯨꯡꯁꯤꯌꯥ ꯋꯥꯅꯤ ꯀꯔꯤꯌꯦꯕ ꯎꯝ ꯑꯩꯅ ꯍꯥꯏꯕ ꯈꯪꯕ ꯑ ꯍꯪꯗꯣꯩ ꯃꯥꯍꯤꯛ ꯛ ꯂꯩ ꯍꯥꯏꯕꯁꯦ ꯅꯨꯄꯤꯁꯤꯅ ꯄ꯭ꯔꯦꯒꯅꯦꯟ ꯑꯣꯏꯔꯛꯇ꯭ꯔꯀꯥꯟꯗ ꯆꯦꯛ ꯇꯧꯔꯀꯥꯟꯗ ꯍꯪꯗꯣꯡ ꯃꯍꯤꯛ ꯂꯩ ꯇꯔꯛꯇ꯭ꯔꯣ
ꯎꯝ ꯍꯥꯏꯌꯦ ꯑꯗꯨꯃꯥꯏꯅ ꯍꯥꯏꯅꯩꯌꯦ
ꯑꯥ ꯑꯗꯨꯒꯤ ꯑꯗꯨ ꯃꯥ ꯇꯧꯕꯗꯣ ꯑꯩꯅ ꯍꯥꯏꯁꯤꯅ ꯀꯩꯅꯣ ꯇꯧꯅꯤꯡꯕ ꯎꯝ ꯂꯩꯣꯏꯁꯥꯔꯤꯉꯥꯏꯗꯗꯤ ꯇꯧ ꯌꯥꯗꯕ꯭ꯔꯥ ꯁꯤꯅꯤ
ꯑꯗꯨꯒꯤ ꯇꯦꯁꯇꯣ
ꯎꯝ
ꯌꯥꯔꯝꯕꯁꯨ ꯌꯥꯏꯅ
ꯎꯝ ꯑꯗ ꯀꯃꯥꯏ ꯇ ꯍꯥꯏꯦꯛꯁꯤꯕ ꯇꯗꯅ ꯑꯣꯏꯔꯉ ꯑꯗꯀꯣ
ꯍꯣꯏ
ꯃꯥꯅ ꯌꯦꯡꯊꯣꯛꯑꯒ ꯍꯥꯏꯗꯤ ꯃꯧ ꯑꯣꯏꯗ꯭ꯔꯤꯉꯥꯗꯤ ꯏꯁꯥꯅ ꯆꯦꯛꯁꯤꯜꯍꯧꯕꯅ ꯐꯩꯗꯅ ꯁꯤꯗ ꯆꯥꯗꯪ ꯈꯣꯠꯇꯅ ꯑ ꯏꯀꯥꯏꯅꯩꯌꯦ ꯍꯪꯉꯕ ꯑꯗꯨ ꯌꯦꯡꯉꯣꯗ ꯏꯀꯥꯏꯅꯩꯌꯦ ꯑꯩꯗꯤ ꯄꯩꯁꯥ ꯄꯥꯏꯔꯗꯤ ꯌꯦꯡꯊꯣꯛꯀꯅꯤ ꯑꯩ ꯈꯔ ꯍꯥꯡꯗꯣꯡꯁꯦ ꯊꯥꯏꯅ ꯍꯧꯖꯤꯛꯄꯨꯗꯤ ꯄꯥꯛ ꯂꯣꯏꯅꯗ꯭ꯔꯦ ꯊꯥꯏꯅ ꯍꯥꯡꯗꯣꯡꯁꯦ ꯂꯣꯏꯅꯔꯦ ꯑꯗꯣ ꯆꯦꯊꯕ ꯃꯥꯣꯏꯗ ꯅꯣꯡꯃ ꯑꯩꯗꯤꯦ ꯂꯦꯛ ꯎꯏꯕ ꯈꯪꯉꯕ
ꯎꯝ
ꯑꯗꯨꯣꯝ ꯅꯥꯀꯟꯗ ꯇꯨꯝ ꯁꯤꯗ ꯑꯩ ꯌꯥꯎꯔꯛꯄꯁꯤ ꯍꯧꯪꯗꯣꯡꯗꯣ ꯅꯣꯏꯗꯥꯏꯅꯦ ꯐꯥꯌꯨꯝ ꯃꯅꯨ ꯂꯣꯠꯈ꯭ꯔꯕ ꯃꯥꯅ ꯑꯩꯈꯣꯏ ꯏꯊꯦ ꯏ ꯊꯤ ꯃꯥꯏꯗꯗꯥ ꯃꯥꯡꯈ꯭ꯔꯦꯅ ꯈꯪꯉꯕ ꯑꯗ ꯏꯗꯦ ꯑꯅ ꯈꯣꯡꯇꯤꯟ ꯐꯕ ꯊꯦꯡꯅꯔꯕ ꯑ ꯆꯦꯊꯕ ꯑꯃꯁꯤꯗ ꯂꯩꯕ ꯃꯥꯜꯂꯦꯅ ꯍꯥꯏ ꯑꯗꯨꯒ ꯃꯥꯒꯤ ꯍꯦꯛ ꯀꯩꯅꯣꯁꯦ ꯀꯣꯛꯀꯤ ꯅꯥꯀꯟꯁꯤꯗ ꯇꯨꯝꯍꯜꯂꯦꯕ ꯃꯥꯅ ꯏꯁꯥꯒꯁꯦ ꯒꯤ ꯀꯔꯦ ꯩ ꯏꯁꯥꯁꯦ ꯑꯩꯈꯣꯏꯗꯤ ꯃꯍꯤ ꯂꯩꯇꯪꯉꯤ ꯈꯣꯠꯂꯦ ꯍꯥꯏꯕꯗꯨꯣ ꯆꯪꯍꯟꯅꯤꯡꯗꯦꯗꯅ
ꯍꯣꯏ ꯍꯣꯏ ꯑꯗꯨꯏꯕꯅꯤ ꯑꯩꯈꯣꯏꯁꯦꯠꯅ ꯑꯩꯉꯣꯟꯗ ꯍꯧꯗꯣꯡꯅꯕ ꯅꯣ ꯌꯦ ꯁꯩꯇꯕ ꯃꯈꯣꯏꯒꯤꯗꯤ ꯍꯧꯗꯣꯡ ꯅꯥꯔꯒ ꯁꯤꯒ ꯅꯥꯏꯌꯦ ꯍꯜꯂꯤ ꯌꯦꯅ ꯃꯥꯅꯦ
ꯅꯇꯕ ꯑꯁꯀ ꯂꯥꯏꯌꯦꯡꯗꯅꯈꯣꯏ ꯏ ꯄꯣꯝ ꯄꯨꯗꯅ ꯄꯩꯁꯥ ꯈꯔ ꯇꯤꯡꯈ꯭ꯔꯕꯅꯦ ꯍꯟꯗꯛ ꯋꯥ
ꯑꯁꯥ
ꯇꯔꯥ ꯍꯪ ꯊꯣꯡꯗꯔ ꯑ ꯍꯥꯏꯗꯤ ꯂꯨꯞꯆꯕꯗꯣ ꯃꯥꯁꯦ ꯃꯥꯁꯦ ꯅꯨꯨꯄꯥ ꯀꯥꯏꯅꯕꯒꯨꯝꯕ ꯗꯤꯄ꯭ꯔꯦꯁꯟ ꯅꯥꯔꯝꯃꯦꯕꯀꯣ
ꯎꯝ
ꯍꯧꯗꯣꯡꯗꯨꯗ ꯁꯨꯝ ꯂꯣꯏꯅꯈꯤꯕꯗ ꯈꯥꯎꯕꯗꯣ ꯃꯤꯁꯦ
ꯍꯣꯏ ꯍꯣꯏ
ꯑꯗꯨꯗꯩ ꯃꯥ ꯃꯥ ꯪꯗꯨ ꯇꯧꯈꯤꯕꯅꯦ ꯍꯥꯏꯔꯒ ꯈꯪꯕ
ꯎꯝ
ꯅꯦ
ꯑꯩꯈꯣꯏꯁꯦ ꯑꯣ ꯑꯩꯈꯣꯏꯁꯦꯠ ꯍꯥꯏꯕ ꯅꯪꯅꯆꯦ ꯁꯩꯇꯕ ꯃꯃꯥꯒꯤ ꯋꯥꯔꯤꯗꯨ ꯈ ꯁꯥꯟꯅ ꯌꯥꯕꯅꯤ ꯑꯗꯣ ꯃꯥꯁꯦ ꯍꯧꯗꯣꯡꯅ ꯂꯩ ꯈꯣꯠꯄꯒꯤ ꯃꯊꯥ ꯁꯥꯔ ꯂꯩꯌꯦ
ꯎꯝ ꯐ ꯁꯥꯕꯅꯤ ꯃꯊꯥ ꯀꯩꯅꯣꯝ ꯆꯠꯊꯣꯛꯑꯦꯗꯅ ꯑꯃ ꯌꯨꯝꯍꯟꯅꯤꯡꯗꯩꯅꯦꯕ ꯃꯥ ꯈꯥꯡꯗꯣꯡꯗꯣ ꯁꯦꯟꯅꯗꯣꯏꯅꯦꯕ ꯑꯩꯗꯤ ꯍꯤꯗꯥꯛ ꯀꯥꯞꯄꯒꯤ ꯀꯩꯀꯥ ꯆꯥꯁꯤꯟꯕ ꯌꯥꯗ ꯕꯒꯤ ꯃꯥ ꯂꯩꯔꯒꯗꯤ ꯃꯥ ꯍꯪꯗꯣꯡꯗ꯭ꯔꯣ ꯇ ꯂꯩ ꯇꯩꯅꯕ ꯃꯥꯔꯦ ꯇ ꯀ ꯅꯪ ꯈꯉꯩ ꯁꯧ ꯂꯥꯡꯗꯨꯣꯏꯅꯦꯕ
ꯎ ꯑꯗꯨꯝ ꯐꯖꯅ ꯃꯤꯔꯣꯟ ꯐꯖꯅ ꯈꯪꯉꯝꯃꯅꯦꯕ
ꯑ ꯑ ꯃꯥꯒ ꯑꯗꯨꯝ ꯅꯛꯅꯔꯕꯅꯤꯅ ꯍꯝꯕ ꯑꯗꯨꯗꯩꯗꯤ ꯀꯨꯏꯅ ꯁꯥꯡꯅ ꯂꯣꯏꯅꯔꯛꯔꯕꯅꯤꯅ ꯅꯥꯔ ꯁꯤꯍꯟꯈꯔꯦ ꯍꯥꯏꯕꯗꯨꯁꯨ ꯑꯧꯈꯣꯏ ꯁꯤꯗꯁꯨ ꯃꯇꯩ ꯃꯅꯥꯎ ꯊꯣꯛꯂꯛꯏ ꯍꯪꯗꯣꯡ ꯃꯇꯩ ꯃꯅꯥꯎ ꯊꯣꯛꯂꯛꯏ
ꯑꯁ ꯃꯇꯩ ꯃꯅꯥꯎ ꯒꯥꯏꯌꯦ
ꯃꯇꯩ ꯃꯅꯥꯎꯅꯦ ꯃꯇꯩ ꯃꯅꯥꯎ ꯇꯥꯏꯌꯦ ꯊꯝꯃꯒꯦ ꯊꯝꯃꯒꯦ
ꯍꯣꯏ ꯍꯣꯏ ꯆꯦ